ꯍꯜꯂꯣ ꯑꯧ ꯇꯥꯏꯌꯦ ꯑꯧ ꯇꯥꯏꯌꯦ ꯇꯥꯏꯌꯦ
ꯆꯥꯛ ꯏꯁꯤꯡ ꯆꯥꯔꯕꯣ ꯅꯪꯕ
ꯆꯥꯛ ꯏꯁꯤꯡꯗꯤ ꯆꯥꯗ꯭ꯔꯤꯌꯦ ꯀꯩꯅꯣ ꯇꯧꯔꯝꯕꯅꯦ ꯁꯨꯝ ꯁꯨꯝ ꯂꯩꯔꯝ ꯃꯅꯦ ꯁꯨꯝ ꯋꯥꯛꯀꯤꯡ ꯆꯠꯂꯝꯃꯤꯅꯦ ꯅꯨꯃꯤꯗꯥꯡ ꯋꯥꯏꯔꯝꯒꯤ ꯆꯥꯛ ꯆꯥꯕꯁꯤ ꯊꯔꯝꯒꯜꯂꯤꯑꯅ ꯇꯧꯔꯒ ꯆꯥꯛ ꯆꯥꯗ꯭ꯔꯤꯌꯦ ꯅꯪ
ꯑꯩꯁꯨ ꯁꯨꯝ ꯋꯥꯛꯀꯤꯡ ꯊꯧꯔꯝꯕꯅꯦ ꯂꯝꯖꯦꯟꯗ ꯌꯨꯝꯗ ꯁꯨꯝ ꯂꯩ
ꯑꯣ ꯍꯧꯖꯤꯛꯀꯥꯟꯁꯤꯕꯨ ꯀꯔꯤ ꯀꯔꯤ ꯍꯣꯠꯅꯔꯤꯅꯣ ꯅꯣ ꯀꯃꯥꯏꯅ ꯇꯧꯔꯤꯅꯣ
ꯑꯣ ꯍꯧꯖꯤꯛꯀꯥꯟꯁꯦ ꯑꯩ ꯁꯨꯃꯥꯏꯅ ꯇꯧꯔꯤꯌꯦ ꯑꯩꯁꯦ ꯗꯤꯖꯤꯇꯦꯜ ꯃꯥꯔꯀꯦꯇꯤꯡꯒꯤ ꯀꯣꯔꯁ ꯑꯃ ꯇꯧꯔꯤꯌꯦ ꯑꯩꯈꯣꯏ ꯃꯌꯥꯝ ꯄꯨꯜꯂꯒ ꯍꯥꯏꯇꯥꯔꯦ ꯑꯗꯣ ꯑꯗꯨꯝꯃ ꯑꯗꯣ ꯍꯧꯖꯤꯛꯀꯥꯟꯁꯦ ꯑꯗꯨꯃꯥꯏꯅ ꯗꯤꯖꯤꯇꯦꯜ ꯃꯥꯔꯀꯦꯇꯤꯡꯒꯤ ꯊꯕꯛ ꯀꯩ ꯀꯥ ꯈꯔ ꯇꯧꯔꯤ ꯑꯗꯣ ꯅꯪ ꯅꯪꯗꯤ ꯀꯩ ꯀꯩ ꯇꯧꯔꯤꯒꯦ
ꯑ ꯑꯩꯗꯤ ꯁꯨꯝ ꯄꯩꯈꯥ ꯃꯆꯥ ꯃꯆꯥ ꯌꯥꯎꯒꯦꯅ ꯑꯗꯨꯃꯥꯏꯅ ꯁꯨꯝ ꯇꯧꯕꯒꯤ ꯑꯩꯁꯦ ꯁꯨꯝ ꯑꯣꯟꯂꯥꯏꯟꯗ ꯀ꯭ꯂꯥꯁ ꯈꯔ ꯁꯨꯝ ꯌꯥꯎꯔꯤꯌꯦ ꯀꯩꯁꯨ ꯌꯥꯝ ꯀꯟꯅ ꯍꯣꯠꯅꯕꯗꯤ ꯅꯠꯇꯦꯗ ꯑꯉꯥꯡ ꯑꯣꯏꯁꯤꯜꯂꯛꯇ꯭ꯔꯕꯅꯤ ꯑꯗꯒꯤ ꯌꯨꯝꯗꯒꯤꯁꯨ ꯄꯩꯁꯥ ꯁꯨꯝ ꯅꯤꯔꯒ ꯂꯩꯕꯗꯣ ꯇꯜꯂꯦꯅ ꯇꯧꯔꯒ ꯄꯩꯁꯥ ꯊꯣꯛꯄ ꯌꯥꯕ꯭ꯔꯥ ꯂꯩ ꯂꯩꯕ꯭ꯔꯅ ꯑꯗꯨꯃꯥꯏꯅ
ꯍꯣꯏ ꯐꯩ ꯐꯩ ꯍꯣꯠꯅꯒꯗꯕꯅꯤ ꯃꯇꯥꯡ ꯆꯥꯔꯤꯀꯥꯟꯗ ꯑꯗꯣ ꯑꯩ ꯌꯥꯝ ꯐꯕ ꯋꯥ ꯀꯩꯅꯣꯝ ꯂꯩꯔꯦ ꯍꯥꯏꯗꯤ ꯄꯣꯠ ꯑꯃ ꯂꯩꯔꯦꯕꯀꯣ ꯍꯥꯏꯕꯗꯤ ꯇꯥꯕ꯭ꯔꯣ ꯑꯣ ꯅꯪ ꯄꯩꯁꯥ ꯅꯪ ꯄꯩꯁꯥ ꯇꯥꯟꯅꯤꯡꯕꯗꯣ ꯄꯩꯁꯥ ꯇꯥꯟꯕ ꯌꯥꯅꯉꯥꯏ ꯋꯦ ꯑꯃ ꯂꯩꯔꯦꯕꯀꯣ ꯑꯗꯣ ꯅꯪ ꯏꯟꯇ꯭ꯔꯦꯁ ꯑꯣꯏꯒꯗ꯭ꯔꯥ ꯑꯣꯏꯔꯣꯏꯗ꯭ꯔꯗꯤ ꯈꯪꯗꯦꯕꯀꯣ ꯑꯗꯣ ꯑꯩꯈꯣꯏꯅ ꯍꯧꯖꯤꯛ ꯍꯧꯖꯤꯛ ꯗꯤꯖꯤꯇꯦꯜ ꯃꯥꯔꯀꯦꯠꯇꯤꯡꯒꯤ ꯀꯣꯔꯁ ꯑꯃ ꯑꯩꯈꯣꯏꯅ ꯄꯤꯔꯤꯕꯀꯣ ꯑꯣꯐꯔ ꯑꯃ ꯁꯤ ꯀꯃꯥꯏꯅ ꯇꯧꯒꯦ ꯍꯥꯏꯕ ꯃꯇꯝꯗ ꯍꯥꯟꯅ ꯅꯪ ꯗꯤꯖꯤꯇꯦꯜ ꯃꯥꯔꯀꯦꯇꯤꯡꯒꯤ ꯅꯣꯂꯦꯖꯇꯤ ꯂꯩꯔꯛꯄ꯭ꯔꯣ
ꯑꯩꯗꯤ ꯀꯌꯥ ꯊꯣꯏꯗꯣꯛꯄꯗꯤ ꯂꯩꯔꯛꯇꯦ ꯑꯗꯨꯝꯕꯗꯤ ꯍꯥꯏꯗꯤ ꯑꯩꯗꯤ ꯑꯗꯨꯝꯕꯒꯤꯗꯣ ꯀꯌꯥ ꯑꯩꯁꯨ ꯀꯩꯅꯣ ꯇꯧꯕ ꯑꯣꯏꯗꯦꯕ ꯍꯥꯏꯗꯤ ꯄꯥꯝꯕ ꯍꯥꯏꯒꯗ꯭ꯔꯥ ꯏꯁꯥꯅ ꯑꯗꯨꯃꯥꯏꯅ ꯀꯩꯅꯣ ꯇꯧꯕꯗꯣ ꯑꯣꯏꯗꯕ ꯑꯗꯨꯗꯨꯅ ꯑꯗꯨ ꯌꯥꯅꯤ ꯅꯪ ꯑꯗꯨꯝ ꯅꯪ ꯍꯥꯏꯔꯛꯑꯣ ꯑꯗꯨꯝ ꯑꯩ ꯇꯥꯒꯦ
ꯑꯁꯨꯃꯥꯏꯅ ꯇꯧꯕꯅꯦ ꯍꯧꯖꯤꯛ ꯍꯧꯖꯤꯛꯀꯤ ꯃꯇꯝꯗ ꯍꯥꯏ ꯇꯥꯔꯦ ꯉꯁꯥꯏꯒꯤ ꯍꯧꯖꯤꯛꯇꯤ ꯆꯥꯎꯈꯠꯂꯕꯅꯤ ꯏꯟꯇꯔꯅꯦꯠꯀꯤ ꯖꯨꯛꯁꯤꯗ ꯍꯥꯏ ꯇꯥꯔꯦ ꯑꯦꯑꯥꯏꯒꯤ ꯃꯇꯝꯁꯤꯗ ꯉꯁꯥꯏꯒꯤ ꯗꯤꯖꯤꯇꯦꯜꯒꯤ ꯏꯁꯀꯤꯜꯁꯦ ꯍꯩꯇꯕ ꯁꯨꯛꯌꯥ ꯌꯥꯗ꯭ꯔꯦꯕꯀꯣ ꯁꯤꯅ ꯀꯔꯤꯒꯤꯅꯣ ꯍꯥꯏꯕ ꯃꯇꯝꯗ ꯉꯁꯥꯏ ꯑꯩꯅ ꯊꯕꯛ ꯑꯃ ꯇꯧꯕ ꯃꯇꯝꯗ ꯑꯩꯒꯤ ꯊꯕꯛꯇꯨ ꯂꯥꯏꯊꯣꯛꯅꯕ ꯍꯥꯏ ꯍꯥꯏ ꯇꯔꯦ ꯉꯁꯥꯏꯒꯤ ꯑꯩꯒꯤ ꯄꯣꯠ ꯌꯣꯟꯕ ꯑꯣꯏꯕ ꯌꯥꯏ ꯁꯥꯔꯚꯤꯁ ꯄꯤꯕ ꯑꯣꯏꯕ ꯌꯥꯏ ꯑꯩꯅ ꯇꯧ ꯏꯁꯀꯤꯜ ꯑꯃ ꯇꯥꯜꯂꯕ ꯏꯁꯀꯤꯜꯗꯣ ꯀꯅꯥꯒꯨꯝꯕ ꯃꯤꯁꯛ ꯑꯃꯗ ꯀꯥꯟꯅꯕ ꯄꯤꯕ ꯃꯇꯝꯗ ꯉꯁꯥꯏ ꯗꯤꯖꯤꯇꯦꯜꯒꯤ ꯏꯁꯀꯤꯜꯁꯤꯒꯤ ꯊ꯭ꯔꯨꯗꯒꯤ ꯍꯥꯏꯇꯥꯔꯦ ꯑꯩꯅ ꯀꯥꯟꯅꯕꯁꯤ ꯄꯤꯕ ꯑꯣꯏꯇꯥꯥꯔꯗꯤ ꯉꯁꯥꯏꯒꯤ ꯄꯣꯠꯁꯦ ꯌꯥꯝ ꯊꯕꯛꯁꯦ ꯌꯥꯝ ꯂꯥꯏꯊꯣꯛꯍꯟꯕ ꯍꯥꯏꯇꯥꯔꯦ ꯑꯗꯨꯃꯥꯏꯅ ꯑꯣꯏꯕ ꯑꯗꯨꯅꯤ ꯑꯗꯣ ꯁꯨꯃꯥꯏꯅ ꯇꯧꯋꯦ ꯑꯩꯈꯣꯏꯒꯤꯁꯦ ꯑꯩꯈꯣꯏꯒꯤ ꯗꯤꯖꯤꯇꯦꯜꯒꯤ ꯀꯣꯔꯁꯁꯦ ꯉꯁꯥꯏꯒꯤ ꯀꯣꯔꯁ ꯑꯍꯨꯝ ꯊꯣꯛꯅ ꯂꯩꯌꯦꯕꯀꯣ ꯇꯥꯕ꯭ꯔꯣ
ꯇꯥꯏ ꯇꯥꯏ ꯑꯗꯨꯝ ꯑꯗꯨꯝ ꯍꯥꯏ ꯑꯗꯨꯝ ꯍꯥꯏ
ꯑꯗꯨꯅ ꯀꯣꯔꯁꯁꯦ ꯉꯁꯥꯏꯒꯤ ꯑꯍꯨꯝ ꯊꯣꯛꯅ ꯂꯩꯌꯦꯕꯀꯣ ꯉꯁꯥꯏꯒꯤ ꯑꯩꯈꯣꯏꯒꯤ ꯕꯦꯁꯤꯛ ꯍꯥꯏꯕ ꯑꯃꯅꯦ ꯑꯗꯨꯒ ꯑꯦꯗꯚꯥꯟꯁ ꯍꯥꯏꯕ ꯑꯃꯅꯦ ꯄ꯭ꯔꯤꯃꯤꯌꯝ ꯍꯥꯏꯕꯒ ꯀꯣꯔꯁ ꯑꯍꯨꯝ ꯂꯩꯌꯦꯕꯀꯣ ꯑꯍꯨꯝꯁꯤꯗ ꯉꯁꯥꯏꯒꯤ ꯑꯩꯈꯣꯏꯒꯤ ꯕꯦꯁꯤꯛꯁꯤꯅ ꯀꯃꯥꯏꯅ ꯇꯧꯏ ꯍꯥꯏꯕ ꯃꯇꯝꯗ ꯉꯁꯥꯏꯒꯤ ꯑꯩꯈꯣꯏꯒꯤ ꯗꯤꯖꯤꯇꯦꯜꯒꯤ ꯏꯁꯀꯤꯜ ꯅꯣꯂꯦꯖ ꯂꯩꯇꯕ ꯃꯤꯑꯣꯏꯁꯤꯡ ꯁꯤꯡꯗ ꯍꯥꯏꯇꯥꯥꯔꯦ ꯑꯩꯈꯣꯏꯅ ꯏꯁꯀꯤꯜ ꯑꯃꯗꯤ ꯅꯣꯂꯦꯖꯁꯤꯡꯁꯦ ꯑꯩꯈꯣꯏꯅ ꯇꯥꯛꯄꯤ ꯇꯝꯕꯤꯕꯗꯨꯒꯤ ꯊꯕꯛꯇꯨ ꯇꯧꯋꯦꯕꯀꯣ ꯑꯗꯨꯒ ꯃꯥꯁꯨ ꯃꯥꯅ ꯁꯝꯅ ꯍꯥꯏꯔꯕꯗ ꯏꯟꯗꯤꯕꯤꯖꯨꯋꯦꯜ ꯑꯃꯗꯨꯗ ꯃꯥꯅ ꯑꯩꯁꯦ ꯁꯨꯃꯥꯏꯅ ꯏꯁꯀꯤꯜ ꯑꯩꯒꯤ ꯑꯦꯛꯁꯇ꯭ꯔꯥ ꯀꯥꯔꯤꯀꯨꯂꯔ ꯑꯦꯛꯇꯤꯕꯤꯇꯤꯁ ꯃꯌꯥꯝ ꯑꯃ ꯇꯝꯖꯒꯦ ꯑꯩ ꯏꯁꯀꯤꯜ ꯇꯝꯖꯒꯦ ꯍꯥꯏ ꯇꯥꯔꯗꯤ ꯉꯁꯥꯏ ꯕꯦꯁꯤꯛ ꯀꯣꯔꯁ ꯑꯗꯨꯝ ꯆꯨꯁ ꯇꯧꯕ ꯌꯥꯏꯕꯀꯣ ꯑꯗꯨꯒ ꯉꯁꯥꯏꯒꯤ ꯃꯊꯪꯒꯤ ꯑꯅꯤꯁꯨꯕꯒꯤꯁꯤꯅ ꯑꯦꯗꯚꯥꯟꯁ ꯀꯣꯔꯁ ꯀꯧꯋꯦꯕꯀꯣ ꯑꯦꯗꯚꯥꯟꯁꯁꯤꯅ ꯀꯔꯤ ꯌꯥꯎꯋꯏ ꯍꯥꯏꯕ ꯃꯇꯝꯗ ꯀꯔꯤ ꯑꯞꯒ꯭ꯔꯦꯗ ꯇꯧꯔꯦ ꯍꯥꯏꯕ ꯃꯇꯝꯗ ꯉꯁꯥꯏꯒꯤ ꯑꯩꯁꯦ ꯑꯅꯧꯕ ꯏꯁꯀꯤꯜ ꯑꯃꯁꯨ ꯇꯝꯖꯒꯦ ꯑꯅꯧꯕ ꯏꯁꯀꯤꯜ ꯑꯃꯁꯨ ꯇꯝꯖꯒꯦ ꯑꯗꯨꯒ ꯉꯁꯥꯏꯒꯤ ꯑꯩꯅ ꯇꯝꯃꯨꯔꯤꯕ ꯏꯁ꯭ꯀꯤꯜꯗꯨꯗꯒꯤ ꯑꯩꯁꯦ ꯄꯩꯁꯥ ꯑꯣꯏꯅ ꯇꯥꯅꯉꯥꯏ ꯋꯦꯗꯣ ꯑꯗꯨꯁꯨ ꯑꯣꯟꯊꯣꯛꯆꯒꯦ ꯍꯥꯏ ꯇꯥꯔꯗꯤ ꯉꯁꯥꯏꯒꯤ ꯑꯦꯗꯚꯥꯟꯁ ꯀꯣꯔꯁꯁꯦ ꯑꯩꯈꯣꯏꯅ ꯑꯗꯨꯝ ꯇꯥꯛꯄꯤꯌꯦꯕꯀꯣ ꯍꯥꯏꯕꯗꯤ ꯀꯩꯒꯤꯅꯣ ꯍꯥꯏꯀꯥꯟꯗ ꯃꯥꯅ ꯑꯩꯈꯣꯏꯒꯤ ꯊ꯭ꯔꯨꯗꯒꯤ ꯃꯥꯅ ꯗꯤꯖꯤꯇꯦꯜ ꯏꯁꯀꯤꯜꯗꯨ ꯇꯝꯃꯅꯤ ꯄ꯭ꯂꯁ ꯃꯥꯅ ꯇꯝꯕ ꯂꯣꯏꯔꯕ ꯃꯇꯨꯡꯗ ꯉꯁꯥꯏꯒꯤ ꯊꯕꯛꯁꯦ ꯑꯗꯨꯝ ꯐꯪꯕꯒꯤ ꯈꯨꯗꯣꯡꯆꯥꯕꯖꯨ ꯂꯩꯌꯦꯕꯀꯣ ꯑꯗꯨꯒ ꯉꯁꯥꯏꯒꯤ ꯇꯝꯕꯒꯤ ꯃꯥꯒꯤ ꯗ꯭ꯌꯨꯔꯦꯁꯟꯅ ꯐꯣꯔꯇꯤ ꯐꯥꯏꯚ ꯗꯦꯖꯅꯦꯕ
ꯑꯦ ꯑꯗꯨꯗꯤ ꯌꯥꯝꯅ ꯑꯗꯨꯗꯤ ꯌꯥꯝꯅ ꯇꯦꯟꯕ ꯃꯇꯝ ꯃꯇꯝꯗ ꯇꯧꯕ ꯌꯥꯕ ꯄꯣꯠꯅꯤꯅꯦ ꯑꯗꯨ ꯇꯝꯕꯗꯤ ꯑꯩꯈꯣꯏꯗꯤ ꯀꯔꯝꯍꯥꯏꯅ ꯇꯝꯒꯅꯤ ꯃꯣꯏ ꯃꯣꯏꯒꯤ ꯀꯝꯄ꯭ꯌꯨꯇꯔꯗ ꯇꯝꯗꯣꯔꯤꯔꯥ ꯅꯠꯇ꯭ꯔꯒꯅ ꯍꯥꯏ ꯍꯥꯏꯗꯤ ꯑꯩꯈꯣꯏꯅ ꯃꯐꯝꯗꯨꯗ ꯆꯠꯂꯒ ꯃꯣꯏꯅ ꯃꯤ ꯑꯃ ꯂꯥꯛꯑꯒ ꯍꯥꯏꯗꯤ ꯑꯩꯈꯣꯏꯅ ꯇꯨꯏꯁꯟꯒꯨꯝꯕ ꯆꯠꯂꯒ ꯃꯐꯝ ꯑꯃꯗ ꯇꯝꯃꯤꯗꯅ ꯑꯗꯨꯒꯨꯝꯕ ꯃꯑꯣꯡꯗ ꯇꯝ ꯗꯣꯔꯤꯔꯥ ꯅꯠꯇ꯭ꯔꯒꯅ ꯀꯔꯝꯕ ꯃꯑꯣꯡꯗ ꯀꯩꯅꯣ
ꯍꯣꯏ ꯍꯣꯏ ꯑꯗꯨ ꯇꯝꯕꯒꯤꯗꯣ ꯑꯩ ꯍꯥꯏꯖꯔꯛꯀꯦ ꯉꯁꯥꯏꯒꯤ ꯑꯣꯟꯂꯥꯏꯟ ꯀ꯭ꯂꯥꯁꯇꯅꯦ ꯍꯞꯇꯥ ꯑꯃꯗ ꯋꯤꯛ ꯑꯃꯗ ꯑꯅꯤꯔꯛꯅꯦꯕꯀꯣ ꯑꯍꯥꯟꯕꯒꯤ ꯋꯤꯛ ꯑꯃꯁꯤꯗ ꯉꯁꯥꯏꯒꯤ ꯑꯣꯟꯂꯥꯏꯟꯒꯤ ꯀ꯭ꯂꯥꯁ ꯑꯃ ꯇꯧꯒꯤꯕꯅꯦꯀꯣ ꯑꯗꯨꯒ ꯑꯣꯐꯂꯥꯏꯟ ꯀ꯭ꯂꯥꯁ ꯑꯃꯒ ꯑ ꯍꯞꯇꯥ ꯑꯃꯗ ꯑꯅꯤꯔꯛ ꯍꯥꯏꯇꯥꯔꯦ ꯀ꯭ꯂꯥꯁ ꯑꯩꯈꯣꯏ ꯐꯤꯖꯤꯀꯦꯜ ꯀ꯭ꯂꯥꯁ ꯑꯃꯒ ꯑꯗꯨꯒ ꯉꯁꯥꯏꯒꯤ ꯂꯥꯏꯐ ꯀ꯭ꯂꯥꯁ ꯑꯣꯏꯅ ꯑꯃꯒ ꯇꯧꯔꯛꯀꯅꯤ ꯑꯗꯨꯃꯥꯏꯅ ꯑꯗꯣ ꯃꯥꯒꯤ ꯗ꯭ꯌꯨꯔꯦꯁꯟꯁ ꯐꯣꯔꯇꯤ ꯐꯥꯏꯚ ꯗꯦꯖ ꯂꯥꯛꯑꯅꯦꯕꯀꯣ ꯑꯗꯨꯃꯥꯏꯅ ꯂꯥꯛꯀꯅꯤ ꯑꯗꯨꯒ ꯉꯁꯥꯏꯒꯤ ꯑꯩꯈꯣꯏꯅ ꯇꯝꯕꯁꯤꯗ ꯉꯁꯥꯏꯒꯤ ꯑꯩꯁꯦ ꯏꯁꯥꯒꯤ ꯑꯣꯏꯕ ꯉꯁꯥꯏꯒꯤ ꯕꯤꯖꯤꯅꯦꯁ ꯑꯣꯅꯔ ꯃꯌꯥꯝꯁꯨ ꯂꯩꯗꯅ ꯑꯩꯒꯤ ꯉꯁꯥꯏꯒꯤ ꯕꯤꯖꯤꯅꯦꯁ ꯑꯃ ꯇꯧꯖꯕꯒꯨꯝꯕ ꯉꯁꯥꯏꯒꯤ ꯑꯩꯒꯤ ꯊꯕꯛ ꯑꯃ ꯇꯧꯖꯕ ꯃꯤ ꯂꯩꯗꯅ ꯑꯗꯣ ꯃꯥꯒꯤ ꯇꯧꯔꯤꯕ ꯊꯕꯛꯇꯨꯗ ꯃꯁꯥꯏꯒꯤ ꯒ꯭ꯔꯣꯠ ꯑꯣꯏꯅ ꯆꯠꯅꯕ ꯍꯥꯏꯇꯥꯔꯦ ꯒ꯭ꯔꯣꯠ ꯂꯩꯅꯕ ꯑꯩꯒꯤ ꯕꯤꯖꯤꯅꯦꯁꯁꯤ ꯀꯃꯥꯏꯅ ꯇꯧꯔ ꯉꯁꯥꯏꯒꯤ ꯍꯧꯖꯤꯛꯀꯤ ꯀꯔꯦꯟ ꯁꯤꯆꯨꯋꯦꯁꯟꯁꯤꯗ ꯀꯃꯥꯏꯅ ꯇꯧꯔꯒ ꯆꯥꯎꯈꯠꯍꯟꯒꯅꯤ ꯀꯃꯥꯏꯅ ꯇꯧꯔ ꯕꯤꯜ ꯇꯧꯒꯅꯤ ꯍꯥꯏꯕꯗꯣ ꯌꯥꯝ ꯁꯝꯅ ꯍꯥꯏꯔꯕꯗ ꯕꯤꯖꯤꯅꯦꯁꯀꯤ ꯃꯥꯒꯤ ꯕ꯭ꯔꯦꯟꯗꯤꯡꯒꯤ ꯃꯇꯥꯡꯗꯕꯨ ꯑꯣꯏꯔꯣ ꯃꯥꯒꯤ ꯄ꯭ꯔꯥꯏꯁꯤꯡꯗꯕꯨ ꯑꯣꯏꯔꯣ ꯃꯥꯒꯤ ꯃꯥꯔꯀꯦꯠ ꯇꯤꯝ ꯍꯦꯟꯗꯜꯂꯤꯡꯗꯕꯨ ꯑꯣꯏꯔꯣ ꯃꯥꯒꯤ ꯃꯥꯔꯀꯦꯇꯤꯡꯗꯕꯨ ꯑꯣꯏꯔꯣ ꯃꯥꯒꯤ ꯋꯥꯠꯂꯤꯕꯁꯤꯡꯗꯣ ꯇꯝꯖꯒꯦ ꯍꯥꯏ ꯇꯔꯁꯨ ꯑꯗꯨꯝꯕ ꯇꯝꯕ ꯌꯥꯕꯒꯤ ꯈꯨꯗꯣꯡꯆꯥꯕꯗꯨꯣ ꯂꯩꯒꯅꯦꯕꯀꯣ ꯑꯗꯣ ꯑꯗꯨꯒꯤꯅ ꯑꯃꯨꯛ ꯉꯁꯥꯏꯒꯤ ꯑꯩꯈꯣꯏꯒꯤ ꯄ꯭ꯔꯤꯃꯤꯌꯝ ꯄꯦꯀꯦꯖ ꯍꯥꯏꯇꯥꯔ ꯂꯩꯌꯦꯕ ꯑꯍꯨꯝꯁꯨꯨꯕꯒꯤ ꯉꯁꯥꯏ ꯑꯩꯅ ꯍꯥꯏꯍꯧꯗꯕ ꯑꯗꯨꯃꯥꯏꯅ ꯑꯗꯨꯒꯤ ꯑꯩꯈꯣꯏ ꯄꯦꯛꯀꯦꯖ ꯑꯍꯨꯝ ꯂꯩꯕꯀꯣ ꯄꯦꯛꯀꯦꯖ ꯑꯍꯨꯝꯗꯨ ꯉꯁꯥꯏꯒꯤ ꯑꯄꯥꯝꯕ ꯑꯃ ꯆꯨꯁ ꯇꯧꯔꯒ ꯑꯩꯅ ꯉꯁꯥꯏꯒꯤ ꯑꯇꯣꯞꯄ ꯊꯕꯛ ꯇꯧꯕ ꯑꯣꯏꯇꯥꯥꯔꯁꯨ ꯑꯩꯅ ꯑꯇꯣꯞꯄ ꯉꯁꯥꯏꯒꯤ ꯑꯦꯛꯖꯥꯝꯃꯛꯇ ꯊꯥꯕ ꯑꯣꯏꯇꯥꯔꯁꯨ ꯅꯪꯅ ꯑꯦꯛꯖꯥꯝꯃꯨꯇ ꯊꯥꯕ ꯑꯣꯏꯇꯥꯔꯁꯨ ꯉꯁꯥꯏ ꯉꯁꯥꯏꯒꯤ ꯇꯣꯉꯥꯟꯅ ꯄꯩꯁꯥ ꯇꯥꯟꯖꯒꯦ ꯍꯥꯏ ꯇꯥꯔꯗꯤ ꯉꯁꯥꯏꯒꯤ ꯑꯩꯈꯣꯏꯅ ꯄꯤꯔꯤꯕ ꯑꯩꯈꯣꯏꯒꯤ ꯏꯁꯀꯤꯜꯁꯤꯡꯁꯦ ꯗꯤꯖꯤꯇꯦꯜꯒꯤ ꯏꯁꯀꯤꯜꯁꯤꯡꯁꯦ ꯁꯤꯗꯒꯤ ꯑꯄꯥꯝꯕ ꯃꯔꯝ ꯑꯃꯨꯛ ꯆꯨꯁ ꯇꯧꯖꯔꯒ ꯑꯗꯨꯝ ꯊꯕꯛ ꯇꯧꯕ ꯌꯥꯕꯒꯤ ꯈꯨꯗꯣꯡꯆꯥꯕꯗꯣ ꯑꯃꯗꯤ ꯉꯁꯥꯏꯒꯤ ꯇꯝꯃꯨꯔꯤꯕ ꯏꯁꯀꯤꯜꯗꯣ ꯑꯗꯨꯝ ꯑꯦꯄ꯭ꯂꯥꯏ ꯇꯧꯕ ꯌꯥꯕꯒꯤ ꯐꯤꯜꯗ ꯑꯦꯄ꯭ꯂꯥꯏ ꯇꯧꯕ ꯌꯥꯕꯒꯤ ꯈꯨꯗꯣꯡ ꯆꯥꯕꯗꯣ ꯑꯗꯨꯃꯥꯏꯅ ꯂꯩꯌꯦꯕꯀꯣ
ꯑꯣ ꯑꯗꯨꯗꯤ ꯌꯥꯝꯅ ꯐꯕ ꯄꯣꯠꯅꯤꯅ ꯇꯧꯔꯤꯁꯦ ꯑꯗꯨ ꯃꯣꯏꯁꯤ ꯍꯣꯏ ꯅꯪꯅ ꯍꯥꯏꯕꯗꯕꯨꯗꯤ ꯗꯤ ꯅꯪꯅ ꯃꯈꯜ ꯃꯈꯜ ꯃꯌꯥꯝ ꯂꯩ ꯈꯣꯠꯂꯤ ꯍꯥꯏꯔꯒ ꯑꯗꯨꯃꯥꯏꯅ ꯍꯥꯏꯔꯦ ꯑꯗꯨ ꯅꯪꯒꯤ ꯇꯧꯕ ꯍꯧꯕꯗꯤ ꯀꯌꯥꯝ ꯀꯨꯏꯔꯝꯅꯣ꯫ ꯃꯣꯏꯁꯤ ꯀꯩꯅꯣꯅ꯫ ꯄꯩꯁꯥ ꯅꯨꯡꯁꯥꯅ꯫ ꯀꯌꯥꯃꯨꯛ ꯆꯪꯒꯦꯅꯣ ꯍꯥꯏꯗꯤ ꯍꯧꯖꯤꯛꯀꯤ ꯑꯣꯏꯅꯗꯤ ꯑꯩꯁꯤ ꯑꯇꯣꯞꯄ ꯊꯕꯛꯇ ꯇꯧꯔꯒ ꯑꯩꯁꯤ ꯄꯩꯁꯥꯁꯤ ꯑꯩꯒꯤ ꯍꯥꯟꯅ ꯍꯥꯏꯗꯤ ꯇꯨꯡꯁꯤꯜꯂꯒ ꯂꯩꯕ ꯄꯩꯁꯥ ꯍꯥꯏꯇꯥꯔꯦ꯫ ꯑꯩꯒꯤ ꯇꯨꯡꯁꯤꯜꯂꯒ ꯂꯩꯕ꯫ ꯄꯩꯁꯥꯁꯦ ꯑꯝꯇ ꯂꯩꯇꯦꯕ꯫ ꯑꯗꯨꯗꯨꯅ꯫ ꯀꯩꯅꯣꯍꯩ ꯄꯩꯁꯥ ꯅꯨꯡꯁꯥꯁꯤꯅ ꯃꯣꯏꯁꯤ꯫ ꯀꯌꯥꯃꯨꯛ ꯆꯪꯉꯦꯅꯣ ꯑꯗꯨꯒ ꯅꯪꯅ ꯍꯥꯏꯔꯤ꯫ ꯕꯒꯤ ꯃꯇꯨꯡ ꯏꯅꯁ‌ꯦꯕꯨꯗ꯫ ꯗꯤ ꯍꯥꯏꯗꯤ ꯌꯥꯝꯅ ꯄꯩꯁꯥ ꯊꯣꯛꯄ ꯌꯥꯕ ꯀꯥꯟꯅꯕ ꯍꯥꯏꯗꯤ ꯑꯗꯨꯝ ꯏꯁꯥꯅ ꯀꯩꯅꯣ ꯇꯧ ꯄꯩꯁꯥ ꯊꯣꯛꯆꯕ ꯌꯥꯕ ꯍꯥꯏ ꯇꯔꯦ꯫ ꯑꯗꯨꯃꯥꯏꯅ ꯏꯋꯥ ꯋꯥꯗꯅ ꯇꯧꯕ ꯌꯥꯕ ꯃꯑꯣꯡ꯫ ꯑꯣꯏꯗꯧꯔꯦ ꯍꯥꯏꯗꯤ꯫ ꯑꯩꯈꯣꯏꯒꯤ ꯅꯍꯥꯁꯤꯡꯅ꯫ ꯇꯧꯕꯗꯁꯨ ꯋꯥꯈꯜ ꯂꯧ꯫ ꯂꯧꯁꯤꯡ ꯌꯥꯝꯅ꯫ ꯑꯣꯏꯕ ꯑꯐꯕ ꯑꯗꯨꯃꯥꯏꯅ ꯇꯧꯕ꯫
ꯍꯣꯏ ꯍꯣꯏ ꯑꯗꯨꯅ ꯉꯁꯥꯏꯒꯤ ꯑꯗꯨꯏ ꯃꯇꯥꯡꯗ ꯑꯩ ꯍꯥꯏꯖꯔꯛꯀꯦꯕꯀꯣ ꯉꯁꯥꯏꯒꯤ ꯄꯩꯁꯥꯁꯦ ꯉꯁꯥꯏꯒꯤ ꯑꯩꯈꯣꯏꯅ ꯀꯣꯔꯁ ꯑꯍꯨꯝꯁꯤꯗ ꯉꯁꯥꯏꯒꯤ ꯕꯦꯁꯤꯛꯁꯦ ꯁꯤꯅ ꯑꯃꯨꯛ ꯃꯥꯒꯤ ꯂꯥꯏꯞꯇꯥꯏꯝꯒꯤ ꯑꯣꯏꯅ ꯃꯥꯒꯤ ꯑꯩꯈꯣꯏꯅ ꯄꯤꯕ ꯀꯥꯟꯅꯕꯁꯦ ꯉꯁꯥꯏꯒꯤ ꯃꯥꯒꯤ ꯄ꯭ꯔꯥꯏꯁꯁꯦ ꯍꯥꯏꯇꯥꯔꯦ ꯄ‌ꯦ꯫ ꯀꯦꯁꯁꯤꯡꯒꯤ ꯃꯥꯒꯤ ꯄ꯭ꯔꯥꯏꯁꯁꯤ ꯁꯤꯛꯁ ꯊꯥꯎꯖꯟ ꯂꯥꯛꯑꯅꯦꯕꯀꯣ ꯑꯗꯨꯒ ꯉꯁꯥꯏꯒꯤ ꯑꯅꯤꯁꯨꯕꯒꯤ ꯑꯦꯗꯚꯥꯟꯁꯁꯤꯅꯅꯦ ꯃꯥꯒꯤ ꯇꯨꯌꯦꯞ ꯊꯥꯎꯖꯟ ꯂꯥꯛꯀꯅꯦꯕ ꯑꯦꯗꯚꯥꯟꯁꯁꯤ ꯉꯁꯥꯏꯒꯤ ꯑꯦꯗꯚꯥꯟꯁ ꯆꯨꯁ ꯇꯧꯕ ꯃꯥꯒꯤ ꯁꯇꯨꯗꯦꯟꯁꯤꯡꯁꯤꯗꯤ ꯉꯁꯥꯏꯒꯤ ꯃꯥꯅ ꯇꯝꯃꯨꯔꯤꯕ ꯏꯁꯀꯤꯜꯗꯣ ꯇꯝꯃꯔꯣꯏꯔ ꯃꯇꯨꯡꯗ ꯍꯥꯏꯇꯥꯔꯦ ꯐꯣꯔꯇꯤ ꯐꯥꯏꯚ꯫ ꯗꯦꯁꯦ ꯍꯛꯇ ꯂꯣꯏꯄ ꯑꯦꯛꯖꯥꯝ ꯑꯃ ꯊꯥꯒꯅꯦꯕꯀꯣ ꯑꯦꯛꯖꯥꯝꯗꯣ ꯊꯥꯔ ꯃꯇꯨꯡꯗ ꯑꯦꯛꯖꯥꯝꯗꯣ ꯉꯁꯥꯏꯒꯤ ꯒ꯭ꯔꯦꯗꯠꯇ ꯄꯤꯔꯛꯀꯅꯤ ꯒ꯭ꯔꯦꯗ ꯑꯦ ꯋꯥꯟ ꯑꯦ ꯑꯦ ꯕꯤ ꯁꯤ ꯍꯥꯏꯔ ꯁꯨꯃꯥꯏꯅ ꯄꯤꯔꯛꯀꯅꯦꯕ ꯑꯗꯨꯃꯥꯏꯅ ꯇꯧꯗꯅ ꯉꯁꯥꯏ ꯒ꯭ꯔꯦꯗ ꯑꯦ ꯕꯤ ꯁꯤ ꯃꯥꯏ ꯒ꯭ꯔꯦꯠꯀꯤ ꯃꯇꯨꯡ ꯏꯟꯅ ꯍꯥꯏꯇꯥꯔꯦ ꯉꯁꯥꯏꯒꯤ ꯁꯦꯂꯔꯤ ꯑꯣꯏꯅ꯫ ꯂꯨꯄꯥ ꯂꯤꯁꯤꯡ ꯇꯔꯥꯗꯒꯤ ꯍꯧꯔꯒ ꯑꯦꯛꯖꯥꯝꯗꯨ ꯄꯥꯁ ꯇꯧꯕ ꯇꯥꯔꯗꯤ ꯑꯗꯨꯃꯥꯏꯅ ꯐꯪꯒꯅꯦꯕꯀꯣ ꯊꯥ ꯊꯥꯒꯤ ꯂꯨꯄꯥ ꯂꯤꯁꯤꯡ ꯇꯔꯥꯗꯒꯤ ꯍꯧꯔꯒ ꯇꯔꯥ ꯀꯨꯟ ꯀꯨꯟ ꯃꯉꯥ ꯀꯨꯟ ꯌꯥꯡꯈꯩ ꯁꯨꯃꯥꯏꯅ ꯐꯪꯉꯛꯀꯅꯦꯕꯀꯣ ꯉꯁꯥꯏꯒꯤ ꯑꯦꯗꯚꯥꯟꯁ ꯄꯦꯀꯦꯖꯇ ꯈꯟꯕ ꯑꯩꯈꯣꯏꯒꯤ ꯁ꯭ꯇꯨꯗꯦꯟꯁꯤꯡꯗꯨꯗꯤ ꯑꯗꯨꯃꯥꯏꯅ ꯇꯧꯗꯅ ꯉꯁꯥꯏꯒꯤ꯫ ꯑꯣꯄꯣꯔꯆꯨꯅꯤꯇꯤ ꯂꯥꯛꯀꯅꯤ ꯑꯗꯨꯒ ꯉꯁꯥꯏꯒꯤ ꯄ꯭ꯔꯤꯃꯤꯌꯝ ꯄꯦꯀꯦꯁ ꯄ꯭ꯔꯤꯃꯤꯌꯝ ꯄꯦꯀꯦꯖꯁꯤꯅ ꯉꯁꯥꯏꯒꯤ ꯑꯩꯈꯣꯏꯒꯤ ꯕꯤꯖꯤꯅꯦꯁ ꯑꯣꯅꯔꯁꯤꯡꯁꯦ ꯁꯤ ꯑꯣꯏꯕ ꯃꯥꯒꯤ ꯃꯥꯅ ꯕꯤꯖꯤꯅꯦꯁꯇꯨ ꯃꯥꯒꯤ ꯕꯤꯖꯤꯅꯦꯁꯇꯨ ꯒ꯭ꯔꯣꯠ ꯇꯧꯅꯕ ꯍꯥꯏꯇꯥꯥꯔꯦ ꯑꯗꯨꯃꯥꯏꯅ ꯇꯧꯖꯕꯒꯤ ꯄ꯭ꯔꯤꯃꯤꯌꯝ ꯄꯦꯀꯦꯁ ꯈꯟꯖꯒꯦ ꯍꯥꯏ ꯇꯥꯔꯗꯤ ꯉꯁꯥꯏꯒꯤ ꯃꯥꯒꯤ ꯄ꯭ꯔꯥꯏꯁꯁꯤꯅ ꯊꯥꯔꯇꯤ ꯐꯥꯏꯞ꯫ ꯊꯧꯖꯟ ꯂꯥꯛꯀꯅꯦꯕꯀꯣ ꯑꯗꯨꯃꯥꯏꯅ ꯂꯩ꯫ ꯄꯦꯀꯦꯖ ꯑꯍꯨꯝꯁꯦ ꯑꯗꯨꯗ ꯏꯁꯥꯅ ꯑꯄꯥꯝꯕ ꯑ꯫ ꯊꯥꯔꯒ ꯑꯗꯨꯃꯥꯏꯅ ꯆꯨꯁ ꯇꯧꯕ ꯌꯥꯕꯒꯤ ꯈꯨꯗꯣꯡꯆꯥꯕꯗꯨ ꯂꯩꯒꯅꯤ꯫
ꯍꯧꯖꯤꯛ ꯍꯥꯏ‌ ꯅꯪꯅꯕꯨꯗꯤ ꯌꯥꯝ ꯐꯖꯅ ꯑꯗꯨꯃꯥꯏꯅ ꯇꯥꯛꯄꯤꯈ꯭ꯔꯦ ꯑꯗꯣ ꯍꯧꯖꯤꯛ꯫ ꯍꯧꯖꯤꯛꯃꯛꯀꯤ ꯑꯣꯏꯅꯗꯤ ꯑꯩꯁꯤ ꯊꯕꯛ ꯑꯅꯤ꯫ ꯇꯧꯁꯤꯟꯕꯁꯤ ꯍꯥꯏꯗꯤ ꯑꯩꯉꯣꯟꯗ ꯌꯥꯝꯅ ꯋꯥꯕ ꯑꯃ ꯑꯣꯏꯒꯗ꯭ꯔꯥ ꯍꯥꯏꯗꯤ꯫ ꯑꯇꯧ ꯇꯧꯔꯤꯕ ꯊꯕꯛ ꯑꯃꯗꯨꯗ ꯄꯨꯛꯅꯤꯡ꯫ ꯆꯪꯕ ꯉꯝꯃꯣꯏꯗꯕꯗꯣ꯫ ꯍꯥꯏꯗꯤ ꯑꯩꯒꯤ ꯁꯣꯝꯗꯁꯨ꯫ ꯑꯩꯒꯤ ꯄꯩꯈꯥꯒꯤ ꯁꯨꯃꯥꯏꯅ ꯍꯣꯠꯅꯖꯔꯒ꯫ ꯊꯕꯛ ꯑꯃ ꯂꯩꯔꯤꯕꯅꯤꯅ꯫ ꯑꯗꯨꯗꯨꯅ ꯍꯥꯏꯗꯤ ꯃꯇꯝ ꯈꯔ ꯂꯩꯔꯒ ꯑꯩꯗꯣ ꯑꯗꯨꯝ ꯅꯪꯉꯣꯟꯜ ꯍꯥꯏꯗꯤ ꯑꯩꯅ꯫ ꯇꯧꯒꯦ ꯍꯥꯏꯕ ꯀꯥꯟꯗꯀꯣ ꯑꯗꯨꯝ꯫ ꯏꯕꯥꯅꯤ ꯄꯥꯎ ꯐꯥꯎꯅꯔꯒ ꯇꯧꯕ ꯌꯥꯏꯗꯅ ꯅꯪꯉꯣꯟꯗ ꯄꯥꯎ ꯐꯥꯎꯔꯛꯄ ꯌꯥꯏꯗꯅ ꯑꯗꯨꯃꯥꯏꯅ ꯇꯧꯔꯒ ꯑꯣꯏ ꯇꯧꯔꯒ ꯑꯣꯏꯅ ꯇꯧꯔꯁꯤ ꯅꯠꯇ꯭ꯔꯒꯗꯤ ꯍꯧꯖꯤꯛꯀꯤ ꯑꯣꯏꯅꯗꯤ ꯍꯥꯏꯗꯤ ꯑꯩ ꯁꯤ ꯇꯧꯔꯤꯕꯁꯤꯗ ꯑꯩ ꯑꯝꯇꯪ ꯐꯖꯅ ꯑꯝꯇꯪ ꯍꯟꯗꯛ ꯆꯍꯤꯗꯤ ꯑꯩꯁꯦ ꯐꯖꯅ ꯍꯣꯠꯅꯔꯒ ꯃꯨ ꯃꯨ ꯃꯇꯝ ꯐꯖꯅ ꯄꯤꯒꯦꯅ ꯈꯜꯂꯤꯑꯕ ꯑꯗꯨꯗꯨꯅ
ꯍꯣꯏ ꯍꯣꯏ ꯑꯩꯁꯨꯇꯧ ꯃꯥꯅꯤ ꯃꯥꯅꯤ ꯇꯧꯁꯦꯅ ꯍꯣꯠꯅꯒꯗꯕꯅꯤꯅꯍꯥꯡ ꯑꯣꯏꯉꯩ ꯃꯇꯝꯗ ꯑꯩꯁꯨ ꯇꯧꯕꯗꯨ ꯀꯨꯏꯗ꯭ꯔꯤ ꯊꯕꯛꯁꯦ ꯉꯁꯥꯏꯒꯤ ꯊꯥ ꯑꯅꯤ ꯑꯅꯤꯃꯨꯛꯇ ꯐꯥꯕꯗ ꯉꯥꯏꯔꯤꯌꯦ ꯑꯩꯁꯨ ꯉꯁꯥꯏꯒꯤ ꯑꯩꯁꯦ ꯃꯣꯏꯒꯤ ꯑꯦꯗꯚꯥꯟꯁ ꯄꯦꯀꯦꯖꯇꯣ ꯈꯜꯂꯒ ꯊꯕꯛꯁꯦ ꯇꯧꯕ ꯍꯧꯕꯅꯦꯕꯀꯣ ꯑꯗꯣ ꯑꯩꯒꯤꯁꯨ ꯑꯗꯨꯝ ꯏꯁꯥꯒꯤ ꯑꯇꯣꯞꯄ ꯊꯕꯛꯁꯤꯕꯨꯗꯤ ꯇꯧꯋꯦ ꯃꯌꯥꯝ ꯑꯃ ꯑꯗꯣ ꯇꯧꯔꯁꯨ ꯁꯤꯒꯤ ꯁꯥꯏꯠꯇꯒꯤꯁꯨ ꯄꯩꯁꯥ ꯑꯗꯨꯝ ꯊꯥ ꯊꯥꯏ ꯈꯔ ꯈꯔ ꯂꯥꯛꯄ ꯍꯧꯔꯦꯕꯀꯣ ꯑꯗꯨꯅ ꯅꯪꯒꯤꯁꯨ ꯉꯁꯥꯏꯒꯤ ꯄꯩꯁꯥ ꯅꯪ ꯆꯥꯠꯆꯗꯦ ꯍꯥꯏꯕꯗꯣ ꯑꯗꯨꯒꯤ ꯑꯩꯅꯁꯨ ꯅꯪꯉꯣꯟꯗ ꯈꯤꯇꯪ ꯁꯞꯄꯣꯔꯠ ꯇꯧꯕ ꯉꯝꯕꯗꯣ ꯑꯩꯒꯤ ꯁꯥꯏꯗꯠꯇꯒꯤ ꯑꯗꯣ ꯍꯥꯏꯕꯅꯦꯕ ꯑ ꯀꯩꯁꯨ ꯀꯥꯏꯗꯦ ꯃꯣꯏꯒꯤ ꯃꯇꯝꯕꯨꯗꯤ ꯉꯁꯥꯏꯒꯤ ꯍꯞꯇꯥ ꯑꯃꯗ ꯑꯅꯤꯔꯛ ꯍꯥꯏꯁꯦ ꯉꯁꯥꯏꯒꯤ ꯁꯟꯗꯦꯗ ꯀ꯭ꯂꯥꯁ ꯑꯃ ꯂꯩꯔꯛꯑꯅꯤ ꯑꯗꯨꯒ ꯑꯇꯣꯞꯄ ꯑꯣꯟꯂꯥꯏꯟ ꯀ꯭ꯂꯥꯁꯇꯨꯗꯤ ꯉꯁꯥꯏꯒꯤ ꯅꯨꯡꯗꯥꯡ ꯋꯥꯏꯔꯝ ꯑꯩꯈꯣꯏꯒꯤ ꯏꯚꯤꯅꯤꯡꯒꯤ ꯇꯥꯏꯃꯤꯡ ꯄꯨꯡ ꯇꯔꯦꯠ ꯃꯈꯥꯏ ꯅꯤꯄꯥꯥꯟ ꯁ꯭ꯋꯥꯏꯗꯒꯤ ꯀ꯭ꯂꯥꯁ ꯑꯗꯨꯝ ꯇꯧꯕꯅꯦꯕꯀꯣ ꯐꯣꯔꯇꯤ ꯐꯥꯏꯚ ꯃꯤꯅꯠꯁꯀꯤ ꯀ꯭ꯂꯥꯁ ꯑꯃ ꯑꯗꯨꯃꯥꯏꯅ ꯂꯥꯛꯀꯅꯤ
ꯑꯗꯨꯗꯤ ꯅꯪꯗꯤ ꯄꯩꯁꯥ ꯇꯥꯟꯕꯁꯨ ꯌꯥꯝꯅ ꯍꯧꯔꯝꯃꯅꯤꯅꯦ
ꯑꯗꯨ ꯀꯩꯅꯣ ꯇꯧꯁꯦ ꯍꯌꯦꯡ ꯅꯣꯡꯃꯅꯦ ꯇꯥꯕ꯭ꯔꯣ ꯍꯜꯂꯣ ꯑꯣ ꯑꯗꯣ ꯁꯨꯃꯥꯏꯅ ꯇꯧꯁꯦ ꯍꯌꯦꯡ ꯅꯣꯡꯃꯅꯦ ꯏꯕꯥꯅꯤ ꯊꯦꯡꯅꯗꯕꯁꯨ ꯀꯨꯏꯔꯦꯗꯅ ꯑꯗꯣ ꯍꯌꯦꯡ ꯅꯣꯡꯃ ꯐꯖꯅ ꯊꯦꯡꯅꯔꯒ ꯋꯥꯔꯤ ꯋꯥꯇꯥꯏꯗꯣ ꯐꯖꯅ ꯁꯥꯔꯁꯦ ꯅꯪꯁꯨ ꯀꯃꯥꯏ ꯀꯃꯥꯏꯅ ꯇꯧꯔꯤꯕ ꯈꯣꯠꯂꯤꯕꯗꯨ ꯑꯩꯁꯨ ꯎꯅꯔ ꯀꯨꯏꯔꯕꯅꯤꯅ ꯍꯥꯏꯇꯥꯔꯦ ꯀꯩꯅꯣꯝ ꯆꯥꯃꯤꯟꯅꯔꯒ ꯑꯗꯨꯃꯥꯏꯅ ꯁꯥꯔꯁꯦ ꯋꯥꯔꯤ ꯋꯥꯇꯥꯏꯗꯣ ꯑꯗꯣ ꯑꯩꯁꯨ ꯍꯟꯅꯛ ꯃꯔꯛ ꯁꯦ ꯊꯕꯛ ꯈꯔ ꯆꯠꯊꯣꯛꯑꯦꯕꯀꯣ ꯊꯣꯏꯌ ꯍꯜꯂꯣ
ꯌꯥꯏ ꯌꯥꯏꯌꯦ ꯑꯀꯨꯞꯄ ꯑꯀꯨꯞꯄ ꯃꯔꯨꯑꯣ ꯑꯣꯏꯕ ꯋꯥꯔꯣꯜꯁꯤꯡꯗꯨ ꯍꯥꯏꯗꯤ ꯎꯅꯔꯒ ꯊꯦꯡꯅꯔꯒ ꯒ ꯑꯗꯨꯃꯥꯏꯅ ꯍꯥꯏꯅꯔꯁꯦ ꯍꯥꯏꯗꯤ ꯐꯣꯟꯗ ꯄꯨꯂꯞ ꯍꯥꯏꯕ ꯍꯥꯏꯕꯁꯤꯅꯗꯤ ꯍꯥꯏꯗꯤ ꯑꯩꯈꯣꯏꯗꯤ ꯅꯨꯡꯉꯥꯏꯇꯦꯗꯅ ꯁꯛ ꯁꯛ ꯎꯅꯔꯒ ꯑꯗꯨꯃꯥꯏꯅ ꯀꯔꯤꯅꯣꯝꯃ ꯆꯥꯃꯤꯟꯅꯔꯒ ꯍꯥꯏꯅꯕꯗꯨꯗꯤ ꯍꯦꯟꯅ ꯋꯥ ꯑꯗꯨ ꯋꯥꯗꯣ ꯃꯀꯨꯞ ꯇꯥꯅ ꯍꯥꯏꯅꯕ ꯌꯥ ꯔꯅꯤ ꯍꯣꯏ ꯍꯣꯏ ꯐꯔꯦ ꯐꯔꯦ
ꯐꯔꯦ ꯐꯔꯦ ꯃꯇꯨꯡꯗ ꯑꯃꯨꯛ ꯄꯥꯎ ꯐꯥꯎꯅꯔꯁꯦ ꯑꯥ ꯊꯝꯃꯦ ꯊꯝꯃꯦ